ꯑꯣ ꯍꯜꯂꯣ
ꯑꯩꯥꯏ ꯃꯐꯝꯗ ꯅꯦꯠꯋꯥꯛ ꯌꯥꯝ ꯐꯥꯇꯤꯅꯦ
ꯍꯧꯖꯤꯛꯁꯨ ꯅꯨꯡꯉꯥꯏꯇꯕ꯭ꯔꯣ
ꯑꯥ ꯍꯧꯖꯤꯛꯇꯤ ꯅꯪꯒꯤ ꯅꯈꯣꯟꯗꯣ ꯌꯥꯝ
ꯐꯖꯅ ꯇꯥꯔꯕꯣ ꯑꯣ ꯑ ꯑꯗꯨꯅꯦ ꯀꯩꯟꯖꯥꯡ ꯆꯥꯏꯔꯒꯦ
ꯑꯥ
ꯀꯩ ꯌꯦꯟꯖꯥꯡ ꯆꯥꯔꯒꯦ ꯅꯣꯏꯕꯨꯣ
ꯌꯦꯟ ꯆꯥꯏꯅꯦ
ꯌꯦꯟ ꯆꯥꯏ ꯁꯥꯎꯅ ꯑꯩꯁꯨ ꯌꯦꯟ ꯆꯥꯏ ꯅꯣꯏ ꯍꯌꯦꯡꯁꯦ ꯀꯩ ꯀꯔꯤ ꯂꯧꯗ ꯆꯠꯇꯣꯏꯅꯣ
ꯗꯤ ꯂꯧꯗ ꯀꯣꯝꯗꯣ ꯂꯧꯕ ꯆꯠꯀꯅꯤ
ꯑꯣ ꯁꯤꯡꯒꯤ ꯂꯧꯗꯤ ꯆꯠꯄ ꯂꯣꯏꯔꯕꯣ
ꯑꯣꯏꯗ꯭ꯦꯅꯦ ꯃꯣꯏ ꯃꯣꯏ ꯂꯧꯅꯤꯡꯉꯥꯏꯗꯣ
ꯑꯥ
ꯂꯥꯛꯇ꯭ꯔꯤ ꯑꯗꯨꯒꯤ ꯑꯩꯈꯣꯏ ꯍꯌꯦꯡꯗꯤ ꯀꯤꯍꯣꯝ ꯂꯧꯕ ꯆꯠꯀꯅꯤ ꯑꯗꯨꯒ ꯌꯨꯝꯗ ꯗ ꯂꯥꯛꯂꯒ ꯌ ꯌꯣꯟꯅꯤꯡꯉꯥꯏꯗꯣ ꯅꯪꯗꯤ ꯌꯥꯝ ꯕꯤꯖꯤ ꯑꯣꯏꯅꯤ
ꯑꯩꯗꯤ ꯕꯤꯖꯤ ꯑꯣꯏꯗꯦꯗ ꯑꯩꯗꯤ ꯑꯦꯛꯖꯥꯝ ꯂꯩꯕꯅꯤꯅ ꯑꯃꯧ ꯕꯤꯖꯤ ꯑꯣꯏꯔꯛꯀꯅꯤ ꯑꯁ ꯀꯅꯥꯅꯣ ꯑꯃ ꯐꯣꯟ ꯇꯧꯔꯛꯏꯅꯦ ꯑꯩꯅ ꯅꯪꯉꯣꯟꯗ ꯀꯣꯜ ꯇꯧꯔꯤꯉꯩꯗ
ꯑꯅꯟꯅꯦ ꯑꯁꯤꯁꯤ ꯇꯔꯥ ꯃꯣꯏ ꯇꯧꯔꯤꯗꯣ ꯑꯁꯤꯗꯔꯥ ꯃꯣꯏ ꯇꯧꯔꯤꯗꯣ
ꯋꯥꯆꯦꯞꯇ ꯇꯧꯔꯛꯑꯦ ꯑꯩꯅ ꯀꯣꯜ ꯇꯧꯁꯦꯔ
ꯌꯥ
ꯑꯩꯅ ꯀꯣꯜ ꯇꯧꯁꯤꯔꯥ ꯍꯪꯕ ꯑꯗꯨꯒꯤ ꯍꯣꯏ ꯍꯥꯏꯕ ꯀꯥꯟꯗ ꯃꯣꯏꯅ ꯈꯨꯝꯃꯛꯇꯕꯗꯨꯒꯤ ꯍꯧꯖꯤꯛ ꯇꯧꯔꯛꯑꯦ
ꯇꯥꯕ꯭ꯔꯣ
ꯇꯥꯏꯌꯦ ꯇꯥꯏ ꯅꯅꯥꯎꯅꯨꯄꯤꯗꯣ ꯂꯥꯛꯄ꯭ꯔꯣꯅꯦ ꯆꯤ ꯂꯒꯦꯁꯨ
ꯥꯛ ꯇꯦ ꯂꯥꯛꯇꯦꯦꯅꯦ ꯍꯣꯏ ꯂꯩꯈ꯭ꯔꯦ
ꯀꯩꯅꯣꯅꯦ ꯅꯪꯁꯨ ꯉꯁꯤ ꯋꯥ ꯌꯥꯝ ꯀꯩꯅꯣ ꯇꯧꯋꯤꯅꯦ
ꯀꯩ ꯍꯥꯏꯕꯅꯣ
ꯑꯩꯉꯣꯟꯗ ꯋꯥ ꯍꯥꯏꯕꯗꯣ ꯀ꯭ꯔꯤ ꯅꯠꯇꯦ ꯎ ꯉꯥꯡꯕ ꯍꯩꯇꯕ ꯃꯥꯜꯂꯤꯗ ꯅꯪꯁꯨ
ꯅꯪꯉꯣꯟꯗ ꯋꯥ ꯉꯥꯡꯕꯗ ꯍꯩꯇ꯭ꯔꯦ ꯑꯩꯁꯦ ꯅꯪꯉꯣꯟꯗ ꯋꯥ ꯉꯥꯡ ꯉꯉꯥꯡꯉꯗꯤ ꯑꯩꯁꯨ ꯍ ꯍꯩꯇꯦ ꯁꯤ ꯊꯣꯛꯇꯦꯕ ꯍꯧꯖꯤꯛꯁꯨ ꯍꯧꯖꯤꯛꯁꯨ ꯊꯣꯛꯇꯦꯕ ꯅꯃꯣꯗ ꯉꯥꯡ ꯉꯥꯡꯗꯤꯁ ꯋꯥꯊꯣꯛ ꯋꯥ ꯉꯥꯡꯕ ꯍꯩꯇꯦ ꯍꯩꯕ ꯃꯤꯒ ꯉꯥꯡꯉꯗꯤ ꯍꯩꯌꯦꯕ ꯑꯩꯁꯨ
ꯎꯝ ꯀꯃꯥꯏꯅ ꯇꯧꯒꯅꯨꯗ ꯑꯩꯗꯤ ꯍꯩꯇꯕꯒꯤ ꯅꯪꯉꯣꯟꯗ ꯅꯪ ꯀꯣ ꯇꯧꯕꯅꯤ
ꯇꯧꯑꯣ ꯇꯧꯑꯣ ꯀꯩꯅꯣ ꯀꯩꯁꯨ ꯀꯥꯏꯗꯦꯅ ꯑꯗꯨꯝ ꯇꯧꯔꯛꯑꯣ ꯀꯩ ꯑꯀꯥꯏꯕ ꯂꯩꯔꯤꯒꯦ ꯑꯁ ꯌꯥꯝ ꯍꯩꯅ ꯉꯥꯡ ꯉꯥꯡꯕ ꯍꯩꯌꯦ ꯇ ꯑꯩꯁꯨ ꯅꯪ ꯅꯪꯒꯤ ꯅꯒꯨꯟ ꯌꯦꯡꯒꯦꯅ ꯇꯧꯕꯅꯦꯗ
ꯋꯥ ꯋꯥꯗꯣ ꯌꯥꯝ ꯉꯥꯡꯉꯨ
ꯑꯉꯥꯡꯗꯤ ꯇꯨꯝꯈ꯭ꯔꯕꯣ
ꯒ ꯔ ꯈꯃꯤꯅꯤ
ꯗꯤ ꯇ ꯍꯒꯦ
ꯅꯣꯏ ꯅꯍꯥꯟ ꯌꯨꯝ ꯆꯠꯄꯗꯣ ꯀꯩꯅꯣ ꯀꯩꯀꯩ ꯀꯩꯀꯩ ꯄꯨꯈꯤ ꯄꯨꯕ꯭ꯔꯣ
ꯀꯁꯂꯥꯏꯗꯅꯤ ꯑꯩ ꯑꯩ ꯄꯔꯛꯄꯗꯤ ꯕꯤꯟꯁꯒ ꯑꯗꯨꯅꯣ ꯎꯝ ꯐꯒꯤ ꯈꯪꯗꯦꯗ ꯍꯥꯏꯕ ꯑꯗꯣ ꯄꯨꯔꯛꯏꯅꯦ
ꯎꯝ ꯅꯣꯏꯁꯨ ꯀꯩꯅꯣ ꯑꯩꯈꯣꯏꯒꯤ ꯏꯟꯁꯥꯡ ꯈꯔ ꯊꯥꯔꯛꯑꯣꯅꯦ ꯑꯩꯈꯣꯏꯁꯨ ꯏꯟꯁꯥꯡ ꯆꯥꯍꯟꯕ ꯂꯩꯇ꯭ꯔꯦ ꯎꯁꯣꯏꯒꯨꯝꯕ ꯊꯥꯔꯛꯑꯣ
ꯅꯪ ꯁꯨꯇꯤ ꯂꯥꯛꯀꯅꯤ ꯍꯥꯏꯗ꯭ꯔꯣꯅꯦ
ꯂꯝꯕꯤꯗꯣ ꯆꯠꯄ ꯅꯨꯡꯉꯥꯏ ꯀꯌꯥ ꯅꯨꯡꯉꯥꯏꯇ꯭ꯔꯗꯤ ꯂꯥꯛꯑꯣꯏꯕ ꯑꯩꯈꯣꯏꯁꯨ ꯑꯩꯁꯨ ꯄꯜꯂꯦꯕ ꯑꯗꯨ ꯑꯣꯏꯔꯗꯤ
ꯅꯨꯡꯉꯥꯏꯒꯅꯤꯅꯦ ꯑꯩꯈꯣꯏ ꯌꯨꯝꯗ ꯂꯂꯣꯟꯕꯤꯁꯤꯡꯗꯣ ꯑꯗꯨꯝ ꯆꯠꯂꯦ ꯉꯁꯤꯗꯤ
ꯆꯠꯄꯗꯣ ꯑꯗꯨ ꯍꯜꯂꯛꯄꯗ ꯀꯩꯅꯣ ꯃꯣꯏ ꯃꯤꯗ ꯌꯨꯝꯗ ꯂꯦꯛꯑꯦ ꯍꯥꯏꯌꯦꯕ ꯑꯣ ꯂꯔꯛꯄꯗꯣ ꯑꯩꯁꯨ ꯇꯟꯕ ꯑꯗꯨꯒꯤ ꯌꯨꯝꯗ ꯑꯁꯤꯗ ꯂꯥꯛꯑꯒ ꯂꯥꯛꯄ ꯅꯨꯃꯤꯠꯇꯣ ꯌꯨꯝꯗ ꯍꯜꯂꯗꯤ ꯐꯕ ꯑꯗꯨ ꯅꯠꯇꯕꯤꯗ ꯃꯣꯏꯅ ꯂꯥꯛꯑꯒ ꯍꯟꯗꯕꯤꯗ ꯃꯤꯒꯤ ꯌꯨꯝꯗ ꯑꯃꯨꯛ ꯂꯦꯛꯑꯦ ꯍꯥꯏꯌꯦ ꯑꯗꯨ ꯂꯦꯛꯑꯒ ꯑꯃꯨꯛ ꯃꯤ ꯌꯨꯝ ꯌꯨꯝ ꯍꯟꯕꯅꯦ ꯍꯥꯏꯕ ꯑꯗꯣ ꯃꯤꯒꯤ ꯌꯨꯝꯗ ꯂꯩꯄꯗꯣ ꯃꯤ ꯐꯖꯅ ꯈꯪꯅꯗꯕ ꯃꯤ ꯒꯥꯗꯤ ꯂꯩꯅꯤꯡ ꯂꯩꯃꯤꯟꯅꯅꯤꯡꯗꯦꯕ ꯑꯩꯈꯣꯏꯁꯨ ꯅꯨꯄꯤꯅꯤꯅ
ꯑꯩꯈꯣꯏꯒꯤ ꯈꯨꯟꯗꯅꯦ ꯏꯅꯦꯒꯤ ꯒꯥꯔꯤ ꯑꯃ ꯗ꯭ꯔꯥꯏꯚꯔ ꯊꯧꯕꯗꯣ ꯑꯗꯨꯝꯗꯤ ꯑꯗꯨꯝ ꯅꯨꯡꯊꯤꯡꯒꯤ ꯅꯨꯡꯊꯤꯟ ꯆꯠꯂꯤꯅꯦ
ꯑꯣ ꯅꯨꯪꯊꯤꯟ ꯅꯨꯡꯇꯤ ꯀ ꯆꯜꯂꯒ ꯆꯠ ꯏꯨꯄꯥ ꯅꯨꯃꯤꯠꯇ ꯑꯗꯨꯝ ꯑꯃꯨꯛ ꯍꯜꯂꯛꯄ꯭ꯔꯣ
ꯈꯥꯡꯉꯗꯟ ꯉꯁꯥꯏ ꯍꯥꯏꯗꯤꯀꯣ ꯑ ꯑꯃꯒꯤ ꯌꯨꯝ ꯗ ꯑꯗꯨꯝ ꯇꯨꯝꯕꯒ ꯂꯥꯛꯑꯦ ꯍꯥꯏꯅꯤ
ꯑꯁ ꯑꯗꯨꯅꯦ ꯑꯩꯅ ꯇꯟꯥꯟꯕꯁꯦ ꯃꯤꯒꯤ ꯌꯨꯝꯗ ꯂꯦꯛꯄꯗꯣ ꯇꯜꯂꯦꯕ ꯂꯦꯛꯄ ꯍꯥꯏꯌꯦ ꯑꯗꯣ
ꯑꯣ ꯈꯪꯉꯤ
ꯎꯝ ꯇꯨꯝꯕ ꯍꯥꯏꯒꯅꯨ ꯂꯦꯞꯄ ꯍꯥꯏꯌꯣ
ꯑ ꯍꯣꯏ ꯏꯆꯦ ꯑꯥꯗ ꯂꯩꯕꯗꯣ ꯑꯗꯨꯗꯤ ꯅꯨꯡꯉꯥꯏꯔꯤꯕ꯭ꯔꯣꯅꯦ ꯃꯥꯒꯤꯗꯤ ꯄꯥꯎꯁꯨ ꯑꯃꯇꯪ ꯐꯥꯎꯗ꯭ꯔꯤꯌꯦ
ꯃꯥꯁꯨ ꯄꯩꯁꯥ ꯂꯩꯇꯕꯒꯤ ꯑꯩꯉꯣꯟꯗ ꯈꯛꯇ ꯂꯧ ꯄꯤꯔꯛꯑꯣ ꯍꯥꯏꯌꯦ ꯑꯩꯅ ꯄꯤꯈꯤꯕꯅꯤ ꯊꯥꯈꯤꯕꯅꯤ
ꯁ ꯅꯪ ꯄꯩꯁꯥ ꯌꯥꯝꯃꯤꯀꯣ
ꯑꯩꯁꯨ ꯄꯩꯁꯥ ꯈꯤꯇꯪ ꯈꯤꯇꯪ ꯀꯩꯅꯣ ꯇꯧꯔꯝꯕꯗꯣ ꯑꯗꯨ ꯂꯣꯏꯅ ꯄꯤꯈ꯭ꯔꯦ ꯂꯣꯏꯅ ꯆꯥꯈ꯭ꯔꯦ
ꯅꯪ ꯅꯪꯁꯨ ꯁꯦꯚꯤꯡ ꯇꯧꯧꯕꯅꯦ ꯑꯁꯤꯗꯤ
ꯇꯧꯔꯤꯕꯅꯤꯅꯦ ꯍꯤꯟꯖꯥꯡ ꯅꯥꯄꯤ ꯀꯩꯀꯥ ꯃꯃꯜ ꯌꯥꯝ ꯇꯥꯡꯕꯒꯦ ꯁꯤꯗꯗꯤ ꯌꯥꯗꯦ ꯅꯦ ꯆꯥꯅꯕ ꯍꯣꯠꯅꯕꯗ ꯌꯥꯗꯦꯅꯦ
ꯅꯣꯏꯗ ꯏꯃꯥꯗ ꯏꯃꯥ ꯑꯗꯨꯗ ꯂꯩꯕꯗꯣ ꯆꯠꯄ꯭ꯔꯥꯅꯤ ꯅꯣꯏ ꯆꯄ꯭ꯔꯥ
ꯆꯜꯦ ꯁꯠꯇ꯭ꯔꯗꯤ
ꯅꯨꯡꯁꯤꯕꯗꯣ ꯇꯧꯋꯣ ꯑꯗꯨꯒ ꯌꯨꯝꯗ ꯆꯠꯁ ꯍꯥꯏꯌꯨꯅꯦ ꯅꯣꯏꯁꯨ ꯀꯔꯤꯅꯣ
ꯅꯨꯡꯁꯤꯕꯗꯣ ꯇꯧꯕꯗꯣ ꯐꯔꯛ ꯇꯥꯏꯅꯦ ꯅꯨꯡꯁꯤꯕꯗꯣ ꯇꯧꯔꯁꯨ ꯃꯥꯒꯤ ꯌꯥ ꯑꯃ ꯂꯩ ꯏꯅꯦ
ꯃꯥꯗꯣ ꯏꯝ ꯎ ꯃꯥꯒꯤ ꯀꯨꯆꯨꯗꯣ ꯌꯥꯝ ꯋꯥꯏꯠ ꯇꯧꯋꯦ ꯍꯥꯏꯅꯦ ꯑꯩꯈꯣꯏ ꯏꯆꯦ ꯌꯨꯝꯗ ꯂꯩꯕꯗꯣ
ꯎꯝ ꯑꯁ ꯇꯧꯗ꯭ꯔꯗꯤ ꯃꯁꯥꯒꯤ ꯉꯧꯔꯤꯉꯩꯗ ꯑꯃꯨꯛ ꯑ ꯁꯤꯗ ꯊꯕꯛ ꯋꯥꯕ ꯑꯃꯨꯛ ꯑꯃꯨ ꯇꯧꯗ꯭ꯔꯦ ꯅꯨꯡꯁꯥ ꯃꯔꯛꯇ ꯑꯃꯨꯛ ꯆꯠꯇ꯭ꯔꯦ ꯑꯗꯨꯒꯤ ꯌꯥꯝ ꯉꯧꯈ꯭ꯔꯦ ꯑꯁ ꯑꯩꯈꯣꯏꯗꯤ ꯂꯩꯍꯧꯔꯦ ꯌꯥꯝꯅ ꯂꯩꯍꯧꯔꯦ ꯉꯧ ꯉꯕꯗ ꯉꯥꯎꯕꯅ ꯉꯥꯎꯕꯅ
ꯑꯗꯣ ꯏꯃꯥꯗꯤ ꯈꯥ ꯑ ꯃꯗ ꯀꯣ ꯑꯣ ꯄꯩꯁꯥ ꯑꯁꯂꯗꯤ ꯌꯥ ꯌꯥ ꯇꯥꯖꯦ
ꯅꯨꯡꯇꯤ ꯅꯨꯡꯇꯤꯒꯤꯅꯦ ꯊꯥ ꯊꯥꯒꯤ ꯅꯠꯇꯦ ꯅꯨꯡꯇꯤꯒꯤ ꯆ ꯆꯃꯔꯤ ꯆꯝꯉꯥ ꯆꯥꯇ꯭ꯔꯨꯛ ꯆꯥꯇ꯭ꯔꯦꯠ ꯑꯗꯨꯒꯨꯝꯕ ꯅꯨꯃꯤꯠ ꯈꯔ ꯅꯨꯡꯉꯥꯏꯕ
ꯌꯥꯝ ꯐꯩꯅꯦ ꯑꯗꯨꯗꯤ
ꯈꯔ ꯅꯨꯃꯤꯠ ꯈꯔꯗꯤ ꯆꯅꯤ ꯆꯍꯨꯝ ꯈꯛꯇ ꯆꯍꯨꯝ ꯆꯥꯝꯃꯔꯤꯅ ꯎꯝ ꯎꯝ ꯃꯤꯟꯅꯤꯃꯝ ꯑꯣꯕ ꯃꯥꯂꯦ ꯐ ꯅꯨꯡꯉꯥꯏꯕ ꯅꯨꯃꯤꯠꯇꯗꯤ ꯀꯩꯅꯣ ꯑ ꯂꯤꯁꯤꯡ ꯑꯃꯒꯨꯝꯕꯗꯤ ꯑꯗꯨꯝ ꯐꯪꯕ ꯑꯣꯏꯔ ꯐꯪꯕ ꯑꯣꯏꯔꯝꯒꯅꯤ
ꯍꯥꯏꯗꯦ
ꯑꯗꯨ ꯑꯣꯏꯔꯁꯨ ꯄꯩꯁꯥ ꯂꯩꯇꯦꯅꯦ ꯃꯤꯉꯣꯟ ꯒꯤ ꯄꯩꯁꯥ ꯂꯧ ꯂꯩꯔ ꯑꯥ ꯑꯦꯁ ꯃꯥꯗꯒꯤ ꯂꯣꯏ ꯄꯩꯁꯥ ꯂꯧꯔꯤꯅꯦ ꯀꯩꯅꯣ ꯏꯄꯥꯅ ꯄꯤ ꯄꯤꯔꯛꯇꯕꯅꯤꯅꯃꯥ ꯃꯥꯗꯔꯗꯒꯤ ꯂꯧꯕꯅꯦ ꯀꯩꯅꯣ
ꯍ
ꯀꯣꯟꯅꯥꯩꯗ ꯄꯩꯁꯥꯗꯤ ꯑꯗꯨꯝ ꯀꯅꯥꯩꯗ ꯌꯨꯝꯗ ꯂꯩꯕ ꯑꯉꯥꯡ ꯅꯨꯄꯥ ꯃꯆꯥꯁꯨ ꯃꯥꯒꯤꯁꯨ ꯄꯩꯁꯥ ꯌꯥꯝ ꯆꯠꯄꯅꯤꯅ
ꯃꯥꯗꯤ ꯌꯥꯝ ꯅꯨꯡꯉꯥꯏꯅ ꯂꯩꯅꯦ ꯑꯃꯗ ꯆ
ꯀꯩꯗꯧꯔꯤꯅꯣ ꯅꯪꯕꯣ
ꯥꯎ ꯌꯥ꯭ꯔ
ꯇꯥꯏꯌꯦ ꯇꯥꯏꯌꯦ ꯀꯩꯅ
ꯑꯩꯉꯣꯟꯗꯀꯣ ꯌꯥꯝ ꯗꯤꯁꯇꯥꯞ ꯑꯣꯏꯕ ꯃꯥꯜꯂꯦ ꯃꯣꯏꯗꯣ
ꯎꯝ ꯑꯁ ꯌꯥꯗ꯭ꯔꯦꯅꯦ ꯅꯪꯒꯤꯗꯣ
ꯑꯣ ꯑꯗꯨꯒꯤꯅꯦ
ꯀꯩꯅꯣ ꯍꯧꯖꯤꯛꯄꯣ ꯄꯥꯁꯄꯣꯔꯠ ꯄꯥꯁꯄꯣꯔꯠ ꯍꯥꯏꯔꯤꯗꯨꯕꯣ
ꯑꯗꯨꯝ ꯄꯥꯏꯌꯨꯈꯣ ꯏꯆꯥ ꯅꯨꯨꯄꯤꯗꯣ ꯍꯧꯒꯠꯂ ꯍꯧꯒꯠꯄꯒꯤ ꯌꯥꯗ꯭ꯔꯤꯅꯦ
ꯑꯁ ꯑꯉꯥꯡ ꯂꯩꯕꯁꯤꯡꯁꯦ ꯀꯣꯜ ꯇꯧꯕ ꯌꯥꯝ ꯐꯔꯛ ꯇꯥꯏꯅꯦ ꯑꯁꯤꯅꯤꯅꯦ ꯇꯜꯂꯤꯁꯦ
ꯑꯩꯈꯣꯏ ꯏꯆꯦꯗꯣ ꯑꯩꯈꯣꯏ ꯏꯆꯦ ꯏꯆꯦ
ꯍꯣꯏ ꯍꯣꯏꯅꯦ
ꯣ ꯃꯥꯗꯣ ꯀꯔꯤꯅꯣ ꯍꯥꯏꯅꯦ ꯇꯧꯅꯤꯡꯉꯦ ꯍꯪꯕ ꯍꯪꯕ ꯑꯗꯨꯒꯤꯅꯦ
ꯍꯧꯖꯤꯛ ꯋꯥ ꯉꯥꯡꯒ ꯍꯧꯖꯤꯛ ꯊꯦꯡꯉꯦ ꯍꯌꯦꯡꯅꯦ ꯍꯪꯉꯣ ꯍꯥꯏꯌꯣ
ꯑꯗꯨ ꯑꯗꯨꯒꯤ ꯌꯥꯗꯕ ꯇꯧꯅꯤꯡꯉꯦ ꯇꯧꯅꯤꯡꯉꯦ ꯍꯥꯏꯌꯦ
ꯑ ꯃꯥꯅ ꯀꯥꯏ ꯇꯧꯅꯤꯒ ꯑꯣ ꯑꯣ ꯑꯣ ꯑꯁꯤꯒꯨꯝꯕꯁꯦ ꯌꯥꯗꯦ ꯅꯪ ꯅꯪꯁꯦ
ꯑꯁꯤꯁꯤ ꯑꯁꯤꯁꯤ ꯅꯨ ꯑꯁꯤ ꯅꯨꯄꯤꯒꯤ ꯃꯄꯥꯁꯨ ꯀꯣꯜ ꯇꯧꯔꯛꯑꯦ ꯑꯃ ꯑꯅꯤ ꯑꯍꯨꯝ ꯑꯩꯅ ꯔꯤꯖꯦꯛ ꯇꯧꯕ
ꯌꯥꯗꯦ ꯍꯧꯖꯤꯛꯄꯨ ꯃꯇꯝꯂꯅꯦ ꯊꯦꯡꯉꯦ ꯄꯨꯡ ꯇꯔꯥ ꯇꯥ ꯇꯥꯔꯗꯨꯣ
ꯌꯨꯝꯗ ꯂꯩꯇꯦꯅꯦ ꯁꯤ ꯅꯨꯄꯥꯁꯦ ꯍ ꯏꯄꯥꯛꯠ ꯆꯠꯄ ꯎꯝ ꯆꯥꯛ ꯆꯥꯔꯕ ꯂꯣꯏꯔꯗꯤꯀꯣ ꯌꯨꯝꯗ ꯂꯩꯇꯦ ꯑꯗꯨꯝ ꯀꯗꯥꯏ ꯀꯗꯥꯏꯗꯅꯣ ꯈꯪꯗꯦ ꯑꯗꯨꯝ ꯆꯠꯀꯦ ꯑꯗꯨꯒꯤ ꯑꯩꯁꯨ ꯁꯥꯎꯅꯤꯡꯉꯤ
ꯑꯩ ꯊꯣꯛꯇꯕ ꯇꯧ ꯇꯧꯒꯅꯨ ꯍꯥꯏꯌꯣ ꯅꯆꯥ ꯅꯆꯥ ꯂꯩꯔꯗꯤ ꯅꯆꯥ ꯂꯩꯕ ꯎꯝ ꯂꯧꯧꯅ ꯂꯩꯌꯣ ꯍꯥꯏꯌꯣ
ꯈꯪꯗꯦꯌꯦ ꯃꯥꯗꯣ ꯆꯥꯛ ꯆꯥꯔꯕ ꯂꯣꯏꯔꯒ ꯃꯤꯒꯤ ꯌꯨꯝꯗ ꯑꯗꯨꯝ ꯆꯠꯂꯒꯦ ꯆꯠꯂꯦ ꯆꯠꯂꯦ ꯑꯗꯨꯒ ꯑꯩꯉꯣꯟꯗ
ꯅꯪꯉꯣꯟꯗ ꯀꯩꯗꯧꯔꯦ ꯍꯥꯏꯕꯅꯣ
ꯉꯁꯤꯗꯤ ꯑꯩ ꯅꯪꯕꯨ ꯑꯣ ꯇꯧꯕꯗꯣ
ꯑ ꯉ ꯁꯤ ꯂꯥꯛꯑꯦ ꯀꯣꯜ ꯇꯧꯒꯗꯧꯅꯣ ꯑꯦ
ꯎ
ꯑꯁ ꯌꯥꯗ꯭ꯔꯦꯍꯦ ꯅꯣꯏꯒꯤꯁꯦ ꯑꯁꯤꯗꯤ ꯈꯃꯣꯍꯦ ꯈꯃꯣꯁꯗꯤ ꯌꯥꯗ꯭ꯔꯦ
ꯀꯔꯤꯒꯅꯣ
ꯃꯪ ꯐꯥꯔꯣ ꯅꯣꯏꯒꯤ ꯃꯒ꯭ꯔꯥ ꯃꯈꯣꯟ ꯀꯩꯀꯥꯗ ꯑꯩ ꯇꯧꯅꯤꯡꯗ꯭ꯔꯦ ꯊꯝꯃꯦ
ꯇꯜꯦ ꯊꯃꯦ
ꯁ ꯌꯥ